ꯇꯥꯔꯕ꯭ꯔꯣ ꯇꯥꯔꯕ꯭ꯔꯣ ꯀꯩꯒꯤꯅꯣ ꯐꯣꯟ ꯀꯩꯒꯤꯅꯣ ꯐꯣꯟ ꯄꯥꯏꯔꯒ ꯐꯣꯟ ꯄꯥꯏꯔꯒꯥ ꯋꯥ ꯋꯥꯉꯥꯡꯗꯦ ꯆꯩ ꯆꯥꯒꯦꯔꯥ
ꯅꯦꯅꯥ ꯉꯥꯡꯉꯤꯍꯦ ꯀꯔꯤꯔꯅꯦ
ꯑꯩ ꯌꯥꯝ ꯑꯩ ꯌꯥꯝ ꯉꯥꯡꯅꯤꯡꯉ ꯂꯩꯔꯤꯅꯦ
ꯅꯦꯇꯋꯥꯀ ꯌꯥꯗꯕ꯭ꯔ‌ꯣ ꯑꯩ ꯑꯩꯗꯤꯀ‌ꯣ ꯐꯣꯟ ꯐꯣꯟ ꯄꯥꯏꯔꯒ ꯍꯦꯜꯂꯣ ꯍꯜꯂꯥ ꯍꯥꯏꯗꯨꯗꯤ
ꯑꯗꯨꯗꯤ ꯀꯅꯣ ꯇꯧꯕꯩꯅ ꯅ‌ꯩꯋꯥꯛꯇꯣ ꯌꯥꯗꯕꯩ ꯨ ꯄꯨꯡ ꯐꯥꯗ‌ꯦꯗ ꯅꯨꯡꯉꯥꯏꯔꯤ ꯅꯨꯡꯉꯥꯏꯔꯤ ꯍꯥꯏꯇꯝꯅꯤ
ꯑꯥ ꯅꯦ ꯑꯩꯗꯤ ꯑꯁ ꯅꯨꯡꯉꯥꯏꯕꯅ ꯅꯨꯡꯉꯥꯏꯕ ꯇꯧꯕ ꯖꯥꯠꯅꯤꯗ
ꯅꯪ ꯈꯣꯟꯖꯦ ꯌꯥꯝ ꯇꯣꯡꯉꯥꯜꯂꯤꯅꯦ ꯇꯥꯕ꯭ꯔꯥ ꯅꯪ ꯅꯪꯒꯤ ꯈꯣꯟꯗꯣ
ꯌꯥꯝ ꯇꯣꯡꯉꯥꯜꯂꯦꯕ
ꯈ‌ꯣꯟ ꯆꯥꯎꯕꯔꯥ ꯄꯤꯛ
ꯅ ꯆꯥꯎꯋꯦ ꯕꯨꯡ ꯕꯨꯡ ꯑꯥ ꯑꯥ ꯅ‌ꯣꯏꯒꯤ ꯈꯣꯟꯗ‌ꯣ ꯔꯥꯎ ꯔꯥꯎ ꯑꯣꯏꯌ‌ꯦ ꯔꯥꯎꯅ ꯑꯣꯏꯌ‌ꯦꯅꯦ
ꯇꯥꯕꯔ‌ꯣ ꯁꯥ ꯇꯥꯕꯔ‌ꯣ ꯆ‌ꯦ‌ ꯆ